ꯉꯥꯏꯈꯣ ꯑꯩ ꯃꯤ ꯑꯃꯒꯁꯨ ꯇꯧꯒꯦꯕ ꯑꯍꯨꯝ ꯇꯧꯁꯦ ꯌꯥꯕ꯭ꯔꯥ ꯌꯦꯡꯒꯦ ꯇꯥꯏꯀꯣ ꯍꯧꯖꯤꯛ ꯑꯩ ꯅꯠꯇꯦ ꯑꯩ ꯅꯠꯇꯦ ꯑꯩ ꯍꯧꯖꯤꯛ ꯀꯩꯅꯣꯝꯃ ꯇꯧꯒꯦꯕ ꯌꯥꯕ꯭ꯔꯥ ꯌꯦꯡꯒꯦ ꯑꯃ
ꯀꯔꯤꯅꯣ ꯅꯪ ꯇꯧꯔꯤꯁꯤꯕꯣ ꯑꯅꯤꯕꯨ ꯑꯧ ꯑꯥ
ꯑꯩꯗꯣ ꯇ꯭ꯔꯥꯏ ꯇꯧꯔ ꯑꯗꯨꯝ ꯆꯠꯈ꯭ꯔꯕ ꯑꯗꯨꯒꯤ
ꯈꯪꯉꯦ ꯑꯗꯣ ꯄꯥꯏꯈꯠꯈ꯭ꯔꯦꯅ
ꯃꯤ ꯋꯥꯏꯈ꯭ꯔꯝ
ꯌꯥꯏꯌꯦ ꯌꯥꯏ ꯌꯥꯏ ꯉꯥꯡꯉꯣ ꯋꯥꯔꯤ ꯑꯗꯨꯝ ꯁꯥꯑꯣ ꯌꯥꯕꯅꯤ
ꯏꯁ
ꯑꯩꯗꯤ
ꯑꯩꯗꯤ ꯅꯠꯇꯦ ꯑꯩꯒꯤ ꯅꯣꯛꯑꯒ ꯂꯩꯒꯤꯕ
ꯅꯣꯛ ꯂꯩꯔꯗꯤ ꯈꯔ ꯀꯩꯒꯗ꯭ꯔꯥ ꯈꯔ
ꯌꯥꯒꯟꯗꯕꯒꯤ ꯑꯩꯗꯣ ꯑꯗꯨꯝ ꯄꯪꯅꯝ ꯅꯝꯕꯅꯦꯕ ꯑꯗꯨ
ꯑꯩ ꯑꯩꯁꯨꯅꯦ ꯑꯩ ꯑꯩꯁꯨ ꯌꯥ ꯌꯥꯔꯣꯏꯗ꯭ꯔꯥ ꯍꯥꯏꯅ ꯑꯃꯨꯛ ꯅꯝꯃꯒ ꯕꯦꯔꯥꯅꯤꯅꯦ ꯉꯁꯤꯒꯤꯁꯦ ꯅꯠꯇꯦ ꯑꯩ ꯋꯥ ꯍꯥꯏꯒꯦ ꯕꯥꯅꯤ ꯑꯗꯨ ꯅꯪ ꯑꯗꯨꯝ ꯈꯨꯝꯃꯨꯀꯣ
ꯍꯣꯏ ꯍꯣꯏ ꯅꯪ ꯁꯨ ꯅꯥꯪꯁꯨ
ꯌꯥꯔꯦ ꯉꯁꯤ
ꯑꯩ ꯉꯝꯃꯔꯣꯏꯗ ꯑꯩꯗꯤ ꯉꯝꯃꯔꯣꯏꯗ
ꯅꯠꯇꯦꯍꯦ ꯇꯧ ꯀꯩꯅꯣ ꯑꯁꯨ ꯇꯧ ꯌꯥꯔꯣꯏ ꯍꯧꯖꯤꯛ
ꯎꯝ
ꯀꯔꯤ ꯍꯣꯏ ꯍꯣꯏ ꯈꯥꯏ ꯂꯩ ꯀꯔꯤ ꯌꯦꯟꯁꯥꯡ ꯊꯣꯡꯡꯂꯒꯦ
ꯎꯝ
ꯀꯩꯅꯣ ꯑꯩꯗꯤ ꯆꯥꯈ꯭ꯔꯦ ꯑꯩꯗꯤ ꯀꯟ ꯃꯈꯟ ꯆꯥꯌꯦ
ꯉꯁꯤꯗꯤ ꯀꯔꯤ ꯀꯔꯤ ꯊꯕꯛ ꯇꯧꯒꯦ
ꯍꯧꯖꯤꯛ ꯈꯗꯤ ꯅꯈꯄꯅ ꯈꯔ ꯌꯥꯝꯃꯦꯁꯦ ꯈꯨꯝꯃꯨꯅꯦ ꯑꯃꯁꯨ
ꯎꯝ ꯑꯩꯗ ꯀꯩꯅꯣꯅꯤꯗꯥ ꯎꯝ ꯊꯕꯛ ꯆꯠꯂꯦ ꯍꯜꯂꯛꯑꯦ ꯆꯛ ꯊꯣꯡꯉꯦ ꯆꯥꯌꯦ ꯆꯨꯝꯃꯒꯦ ꯍꯥꯏꯅ
ꯎꯝ ꯍꯥꯏꯌꯣ ꯍꯥꯏꯗ
ꯑꯗꯨ ꯍꯥꯏꯌꯨ ꯍꯥꯏꯌꯨ ꯌꯥꯗ ꯅꯪ ꯍꯪꯉꯣ ꯅꯪ ꯍꯧꯖꯤꯛ ꯉꯁꯤ ꯅꯪ
ꯑꯩ ꯋꯥꯔꯤ ꯑꯩ ꯀꯩꯅꯣꯝꯃ ꯍꯪꯒꯦꯀꯣ ꯑꯗꯨꯗꯤ ꯑꯩꯒꯤ ꯑꯩꯒꯤ ꯄꯣꯖꯤꯁꯟꯁꯦ ꯍꯧꯖꯤꯛ ꯎꯔꯗꯤꯟ ꯌꯥꯝ ꯅꯣꯛꯅꯤꯡꯉꯁꯨ ꯑꯣꯏꯁꯨ ꯌꯦꯠꯁꯨ ꯑꯣꯏꯣꯏꯁꯨ ꯌꯦꯁꯨ ꯑꯅꯤ ꯋꯥꯏꯔ ꯀ ꯇꯧꯕꯅꯤꯕ ꯕꯦꯔꯥ ꯑꯅꯤ ꯍꯧꯖꯤꯛ ꯍꯣꯏ ꯏꯅꯤꯗ
ꯏꯅꯥꯛ ꯈꯨꯟꯃꯜꯂꯁꯨ ꯐꯠꯇꯕꯅꯦꯀꯣ ꯄꯥꯈꯪꯈꯣꯏꯗꯤ ꯏꯅꯥꯛꯈꯨꯜꯗꯗꯤ ꯌꯥꯝ ꯑꯐꯥꯎ ꯁꯥꯏꯌꯦ ꯌꯥꯏꯌꯦ
ꯅꯠꯇꯦꯗ
ꯈꯣꯡꯎꯞꯇꯤ ꯐꯪꯒꯗꯧꯔꯤꯅꯦ ꯃꯤ ꯃꯆꯥꯁꯦ
ꯈꯪꯗ꯭ꯔꯦꯗ
ꯎꯝ ꯌꯥꯔꯣꯏ ꯑꯗꯣ ꯀꯩꯅꯣ ꯑꯩ ꯅꯠꯇꯦ ꯅꯠꯇꯦ ꯑꯩ ꯋꯥ ꯑꯃ ꯍꯥꯏꯒꯦ ꯋꯥꯔꯤ ꯁꯥꯑꯣ ꯋꯥꯔꯤ ꯁꯑꯣ ꯑꯩ ꯋꯥꯋꯥꯡ ꯉꯥꯡꯕꯗꯣ ꯀꯩꯅꯣ ꯇꯧꯋꯦꯕ ꯋꯥꯔꯤ ꯁꯥꯡ ꯁꯥꯡꯕ ꯋꯥꯔꯤ ꯑꯗꯨꯝ ꯁꯥꯑꯣ ꯑꯩ ꯇꯥꯒꯦ
ꯅꯪ ꯑꯣꯏꯅ ꯋꯥꯔꯤ ꯁꯥꯕꯤꯔꯣꯅ ꯀꯅꯦꯒꯤ
ꯑꯗꯨꯗꯤ ꯅꯣꯛꯒꯦ ꯈꯨꯝꯁꯨ ꯈꯨꯝꯗꯦ ꯑꯗꯨꯗꯤ
ꯑꯗꯨꯝ ꯋꯥꯔꯤ ꯁꯥꯋ ꯇꯥꯕꯤꯔꯦ
ꯑꯗꯨꯗꯤ ꯑꯩ ꯋꯥꯔꯤ ꯐꯖꯕ ꯑꯃ ꯌꯥꯝ ꯁꯥꯕ ꯑꯃ ꯂꯤꯡꯕꯤꯒꯦ ꯐꯖꯅ ꯃꯨꯟꯅ ꯇꯥꯎꯀꯣ
ꯑꯦꯁ ꯍꯣꯏ
ꯅꯠꯇꯦꯗ ꯅꯠꯇꯦꯔꯦ ꯑꯩ ꯁꯤ ꯁꯤ ꯑꯣꯏꯅ ꯍꯥꯏꯔꯒꯦ ꯑꯃ ꯑꯅꯤ ꯄꯥꯔꯒꯦꯀꯣ ꯑꯩ ꯐꯖꯅ ꯇꯥꯛꯑꯣ ꯎꯝ ꯀ ꯑꯃ ꯑꯅꯤ ꯑꯍꯨꯝ ꯃꯔꯤ
ꯎꯝ
ꯇꯔꯨꯛ ꯇꯔꯦꯠ ꯅꯤꯄꯥꯜ ꯃꯥꯄꯜ ꯇꯔꯥ
ꯍꯥ
ꯑꯗꯨ ꯃꯊꯪꯗꯗꯤ ꯅꯪ ꯑꯃꯨꯛ ꯍꯥꯏꯔꯣ
ꯏꯁ
ꯍꯥꯏꯔꯣ ꯍꯥꯏꯔꯣ
ꯑꯗꯤ ꯍꯥꯏꯇ
ꯍꯥꯏꯔꯣꯅꯦ ꯀꯔꯤꯅꯣ ꯑꯩ ꯑꯃꯨꯛ ꯍꯥꯏꯔꯒꯦ ꯍꯨꯝꯗꯕ ꯉꯥꯛꯇ ꯑꯣꯏꯕꯅꯤꯅ ꯑꯁꯔꯥꯛ ꯀꯥꯏꯁꯤꯗꯤꯁꯤꯗꯤ
ꯄꯂꯦꯕꯁꯤꯗꯤ
ꯂꯣꯏꯁꯤꯜꯂꯅꯤꯗ ꯀꯔꯤꯅꯣ ꯍꯁꯨꯕ ꯃꯇꯝ ꯈꯔ ꯀꯟꯅꯕ ꯍꯥꯏꯅ ꯇꯧꯕ ꯑꯣꯏꯕꯅꯤꯗ ꯃꯁꯦ
ꯎꯝ
ꯎꯝꯦ ꯑꯗꯣ ꯑꯩ ꯑꯩꯒꯤ ꯋꯥꯔꯤ ꯑꯃ ꯁꯥꯥꯏꯌꯦ ꯆꯥꯛꯔꯀꯣ
ꯎ ꯍꯣꯏ ꯍꯣꯏ
ꯇ꯭ꯔꯦꯟꯒꯤ ꯋꯥꯔꯤꯗꯣ ꯇꯥꯔꯕ ꯅꯣꯏ
ꯁ
ꯇ꯭ꯔꯦꯟ ꯀꯩꯅꯣ ꯅꯨꯄꯥ ꯑꯃꯁꯦ ꯇ꯭ꯔꯦꯟꯁꯦ ꯄꯨꯟꯁꯤꯗ ꯎꯗ꯭ꯔꯤ ꯍꯥꯏꯕꯀꯣ ꯑꯗꯨꯒꯤ ꯃꯥꯁꯦ ꯇ꯭ꯔꯦꯟ ꯌꯦꯡꯕ ꯆꯠꯀꯦ ꯇ꯭ꯔꯦꯟ ꯇꯣꯡꯕ ꯆꯠꯀꯦ ꯍꯥꯏꯅ ꯃꯒꯤ ꯈꯨꯟꯒꯤ ꯑꯍꯟ ꯑꯃꯗ ꯍꯪꯉꯦ ꯇ꯭ꯔꯦꯟꯁꯤꯕꯨ ꯀꯃꯥꯏꯅ ꯇꯧꯒꯦ
ꯑ
ꯍꯥꯏꯌꯦ ꯍꯪꯉꯒ ꯇ꯭ꯔꯦꯟꯗꯤ ꯌꯥꯝ ꯁꯥꯡꯕ ꯑꯗꯨꯒ ꯃꯨꯁꯨꯨꯝ ꯃꯨꯕ ꯃꯥꯏꯈꯨ ꯁꯨ ꯑꯗꯨꯝ ꯊꯣꯛꯄꯅꯤꯣꯟ ꯁꯨ ꯑꯗꯨꯝ ꯂꯥꯎꯔꯒ ꯂꯥꯛꯄꯅꯤ ꯍꯥꯏ ꯍꯥꯏꯕ
ꯑꯥ
ꯑꯗꯨꯗ ꯃꯥꯁꯦ ꯇ꯭ꯔꯦꯟ ꯏꯁꯇꯦꯁꯟꯗ ꯆꯠꯂꯦ ꯍꯥꯏꯌꯦ ꯇ ꯇꯧꯅꯕ ꯍꯥꯏꯅ
ꯍ
ꯑꯣ ꯂꯥꯛꯄꯗ ꯇ꯭ꯔꯦꯟꯁꯦ ꯁꯨꯛ ꯂꯥꯛ ꯂꯥꯛꯇ꯭ꯔꯤꯕ
ꯎꯝ
ꯑꯗꯨ ꯂꯩꯕꯗ ꯌꯥꯝꯅ ꯋꯥꯡꯕ ꯑꯃꯨꯕ ꯅꯨꯄꯥ ꯑꯃꯁꯁꯦ
ꯎꯝ
ꯂꯥꯛꯑꯦ ꯍꯥꯏꯕ ꯃꯨꯁꯨ ꯃꯨꯑꯦ ꯑꯗꯨꯒ ꯋꯥꯡꯁꯨ ꯋꯥꯡꯉꯦ ꯑꯗꯨꯒ ꯆꯨꯔꯨꯞꯁꯨ ꯊꯛꯑꯒ ꯂꯥꯎꯔꯒ ꯂꯥꯛꯑꯦ ꯍꯥꯏꯌꯦ ꯃꯥꯁꯦ ꯑꯗꯨꯗ ꯑꯆꯥ ꯑꯁꯤꯁꯦ ꯑꯣꯏꯔ ꯃꯥꯜꯂꯦꯀꯣ ꯍꯥꯏꯅ ꯃꯅꯤꯡꯗ ꯃꯥꯁꯦ ꯇꯣꯡꯉꯦ ꯍꯥꯏꯕ ꯑꯁꯤꯗ ꯑꯗꯨ ꯅꯨꯄꯥꯗꯨꯅ ꯀꯔꯤꯅꯣ ꯀꯔꯤꯅꯣ ꯍꯥꯏꯅ ꯂꯥꯎꯔꯛꯄꯗꯨꯗ ꯑꯁ ꯀꯩ ꯋꯥꯔꯨꯔꯅꯨ ꯑꯩ ꯇꯤꯛꯀꯦꯠ ꯂꯩ ꯇꯤꯛꯀꯦꯠ ꯂꯩ ꯍꯥꯏꯅ ꯈꯨꯝꯃꯦ ꯍꯥꯏ
ꯑꯗꯨ ꯅꯨꯄꯥꯗꯒꯤ ꯍꯦꯟꯅ ꯉꯁꯤꯗꯤ ꯅꯪ ꯋꯥꯔꯝꯒꯅꯤꯀꯣ
ꯅꯪꯗꯤ ꯐꯤꯕꯝꯗꯣ ꯈꯜꯂꯒ ꯑꯩꯁ ꯑꯣꯏꯅꯤꯡꯗꯦꯀꯣ ꯑꯩꯁ ꯏ ꯅꯣꯛꯅꯤꯡꯉꯛꯑꯦ ꯁꯤꯑꯦ ꯍꯥꯟꯅ ꯐꯥꯎꯅꯗꯕꯤꯗ ꯗꯨꯛ ꯄꯪꯅꯝꯅꯝꯕꯒꯤ ꯉꯁꯤꯌꯦ
ꯌꯥꯥꯏꯗ ꯌꯥꯏꯗ ꯑꯩ ꯀꯥꯏꯗꯦꯗ
ꯌꯤꯁ ꯀꯥꯏꯔꯝꯃꯣꯏ ꯅꯣꯏꯗꯤ ꯌꯥꯝ ꯍꯩꯕꯅꯤꯅꯀꯣ ꯒꯟ
ꯗꯕꯒꯜ ꯀꯟꯁꯦ ꯑꯗꯨꯝ ꯌꯥꯕꯅꯤ
ꯏꯁ
ꯅꯣꯏꯁꯨ ꯇꯝꯍꯧꯒꯗꯕꯅꯤ
ꯇꯥꯛ ꯌꯥꯝ ꯀꯟꯅ ꯇꯝꯔꯤꯕꯅꯤꯅꯦ ꯀꯔꯤꯔꯣ ꯑꯩꯗꯤ ꯈꯨꯝꯃꯔꯣꯏ ꯍꯥꯏꯅ ꯈꯟꯈ꯭ꯔꯝꯅꯤ ꯑꯩꯗꯤ ꯂꯧꯊꯣꯛꯈ꯭ꯔꯁꯤꯔꯥ ꯐꯣꯟꯗꯒꯤꯁꯨ ꯍꯥꯏꯅ ꯈꯟꯈ꯭ꯔꯕꯅꯦ ꯀꯔꯤꯔꯥ
ꯃꯥꯏꯅ ꯇꯧꯒꯗꯕꯅꯤ ꯑꯗꯣ ꯅꯣꯏꯁꯨ ꯋꯥꯔꯤ ꯂꯤꯔꯛꯑꯣꯅ ꯅꯪꯁꯨ ꯋꯥꯔꯤ ꯗꯤꯔꯛꯑꯣꯅ
ꯑꯩꯈꯣꯏꯅꯤꯗꯤ ꯂꯤꯕ ꯌꯥꯔꯣꯏ ꯉꯁꯤꯗꯤ ꯀꯗꯥꯏꯗꯒꯤ ꯅꯪꯅ ꯂꯤꯒꯗꯝꯅꯦ ꯉꯁꯤꯗꯤ ꯑꯈꯣꯏ ꯇꯥꯒꯗꯕ ꯈꯪꯕ꯭ꯔꯥ ꯑꯗꯨ ꯈꯨꯝꯔꯛꯀꯗꯕ ꯅꯠꯇ꯭ꯔꯗꯤ ꯀꯅꯥꯅ
ꯈꯪꯗ꯭ꯔꯦꯗ ꯍꯩꯇꯕ ꯉꯝꯗꯕ
ꯑꯃ ꯑꯃꯥꯕꯨ ꯑꯥ ꯑꯥ ꯑꯥ ꯑꯥ ꯑꯥꯇꯧꯔꯒ ꯂꯩꯌꯦ
ꯑꯁꯤꯔꯣꯝꯗ ꯆꯥꯛ ꯆꯥꯔꯕꯣ ꯍꯥꯏꯔꯒ ꯑꯥꯔꯣꯝꯗ
ꯋꯥꯔꯤ ꯑꯃ ꯊꯤꯕ ꯇꯥꯔꯦ ꯑꯗꯨꯗꯤ
ꯑ ꯅꯪꯅ ꯋꯥꯔꯤꯂꯤꯒꯗꯝꯅꯤ ꯉꯁꯤꯗꯤ
ꯋꯥꯔꯤꯁꯦ ꯑꯩ
ꯍꯧꯔꯦ ꯍꯧꯔꯦ ꯑꯩꯈꯣꯏꯒꯤ ꯃꯤꯁꯤꯡꯁꯦ
ꯋꯔꯤꯁꯦꯀꯣ ꯑꯩꯒꯤꯗꯤ ꯅꯣꯛꯅꯤꯡꯕ ꯉꯥꯛꯇ ꯑꯣꯏꯕꯅꯤꯗ ꯋꯔꯤꯁꯦ ꯑꯉꯥꯡ ꯑꯣꯏꯔꯤꯉꯩꯗꯤ ꯌꯥꯝ ꯑꯉꯥꯡ ꯑꯣꯏꯔꯤꯉꯩꯗꯤ ꯌꯥꯝ ꯈꯪꯉꯝꯃꯅꯦꯕ
ꯑꯉꯥꯡ ꯑꯣꯏꯔꯤꯉꯩꯒꯤ ꯋꯥꯔꯤꯗꯨ ꯂꯤꯔꯛꯑꯣ
ꯀꯔꯤ ꯅꯋꯥꯔꯤ ꯂꯤꯕꯤꯌꯨꯔꯥ ꯅꯪꯁꯦ ꯎꯝ ꯈꯪꯗ꯭ꯔꯦꯅꯦ ꯑꯩ ꯀꯔꯤ ꯋꯔꯤꯂꯤꯁꯤꯔꯥ ꯑꯁ ꯈꯪꯗ꯭ꯔꯦꯗ ꯅꯣꯏ ꯅꯣꯏ ꯋꯥꯔꯤ ꯑꯃꯨꯛ ꯂꯤꯔꯣ ꯂꯤꯔꯛꯑꯣ ꯅꯪ ꯅꯪ ꯑꯃꯨꯛ ꯂꯤꯔꯛꯑꯣ
ꯑꯗꯤ ꯋꯥꯔꯤ ꯈꯪꯗꯤꯌꯦ ꯑꯩꯅ ꯂꯤꯕ ꯍꯧꯔꯗꯤ ꯅꯝꯕꯨ
ꯔꯛꯑꯣ ꯑꯩꯗꯤ ꯀꯩ ꯀꯔꯤꯃ ꯇ
ꯅꯪꯅ ꯂꯤꯒꯗꯕꯅꯦ ꯀꯔꯤꯔꯣ ꯑꯩꯈꯣꯏꯅ ꯂꯤꯔꯒ ꯅꯪ ꯇꯥꯒꯗꯕꯁꯨꯅꯠꯇ꯭ꯔꯒ
ꯋꯥꯔꯤ ꯂꯤꯔꯛꯑꯣ ꯍꯥꯏꯕ ꯎꯝ
ꯑꯗꯨꯝ ꯍꯥꯏꯌꯣ
ꯇꯧꯁꯤꯗ ꯑꯩ ꯑꯗꯨꯝ ꯇꯧꯁꯤꯗ ꯏꯆꯝ ꯆꯝꯕ ꯋꯥꯔꯤ ꯑꯣꯏꯔꯁꯨ ꯌꯥꯏꯅ ꯋꯥꯔꯤ ꯁꯥꯁꯤ ꯍꯥꯏꯔꯅꯒ ꯇꯧꯕꯅꯤꯅ ꯋꯥꯔꯤ ꯁꯥꯔꯛꯑꫭꯅ
ꯑꯗꯣ
ꯎꯝ
ꯋꯥꯔꯤ ꯂꯩꯇꯦꯅꯦ ꯋꯥꯔꯤꯁꯨ ꯁꯥꯕ ꯍꯩꯇꯕ ꯎꯝ ꯎꯝ ꯀꯁꯤ ꯋꯥꯔꯤ ꯀ ꯇꯨꯃꯤꯟ ꯂꯩꯕ꯭ꯔꯥ ꯑꯦ
ꯎꯝ ꯆꯠꯈ꯭ꯔꯦ ꯑꯃꯗꯤ ꯑꯃꯗꯤ ꯆꯠ ꯍꯧꯖꯤꯛꯛꯇꯤ
ꯋꯥ ꯉꯥꯡꯉꯣ ꯍꯥꯏꯌꯣ ꯃꯥꯅ ꯊꯣꯛꯄ ꯑꯗꯨꯝ ꯅꯪꯉꯣꯟꯗ ꯋꯥꯔꯤ ꯁꯥꯑꯣ ꯍꯥꯏꯌ ꯅꯪ ꯀꯩꯅꯣ
ꯍꯧꯖꯤꯀꯤꯗꯤ ꯕꯦꯔꯥ ꯀꯥꯏ ꯍꯦꯛ ꯈ꯭ꯔꯥ
ꯑꯗꯨꯅꯤꯅꯥ
ꯑꯩ ꯑꯩ ꯑꯗꯣ ꯉꯁꯥꯏꯗꯣ ꯑꯁꯤꯁꯦ ꯑꯝꯇ ꯇꯧꯒꯦꯅꯗꯤ ꯇꯧꯕꯅꯦꯕ
ꯎꯝ
ꯑꯝ ꯀꯩꯅꯣ ꯇꯧꯋꯦꯕ ꯌꯥꯝꯅ ꯍꯥꯏꯗꯤ ꯁꯤꯒꯤꯁꯦ ꯇ꯭ꯔꯥꯏ ꯑꯃꯝꯇ ꯇꯧꯍꯧꯒꯦ ꯌꯥꯕ꯭ꯔꯥ ꯌꯥꯗꯕ꯭ꯔꯥ ꯌꯥꯝ ꯊꯤꯒꯟꯅꯤ ꯍꯥꯏꯅ ꯀꯜꯂ ꯃꯅꯤꯅꯦ ꯌꯥꯅꯤ
ꯑꯗꯨꯅꯦ ꯈꯪꯕꯁꯨ ꯍꯧꯖꯤꯛ ꯑꯗꯣ ꯐꯣꯟꯗꯣ ꯌꯦꯡ ꯌꯦꯡꯔꯒ ꯑꯩꯒꯤ ꯗ꯭ꯔꯐ ꯇꯧꯒꯦ ꯍꯥꯏꯅ ꯈꯟꯕꯅꯦꯕ ꯑꯗꯨ ꯍꯗ꯭ꯔꯦ ꯉꯥꯏꯗ ꯎꯝ ꯀꯩꯅꯣ ꯇꯧꯕ ꯃꯤ ꯑꯗꯨꯝ ꯃꯤ ꯑꯃ ꯀꯣꯜ